ꯑꯃꯔꯛꯄꯣ
ꯑꯧ ꯇꯥꯌꯦ ꯇꯥꯌꯦ ꯀꯩꯗꯧꯔꯝꯃꯤꯅꯣ ꯃꯔꯨꯞ
ꯑꯣ ꯑꯩꯁꯦ ꯀꯩꯅꯣ ꯇꯧꯋꯦ ꯍꯧꯒꯠꯂꯛꯑꯒ ꯑꯗꯨꯝ ꯕ꯭ꯔꯦꯛꯐꯥꯁ ꯆꯥꯒꯦ ꯇꯧꯔꯝꯕꯅꯦ ꯑꯗꯣ ꯃꯔꯨꯞꯀ ꯄꯥꯎ ꯐꯥꯎꯅꯗꯕꯁꯨ ꯀꯨꯏꯔꯦꯅ ꯑꯝꯇ ꯍꯥꯟꯅ ꯐꯥꯎꯅꯍꯧꯒꯦ ꯍꯥꯏꯕꯗꯤ ꯁꯤ ꯂꯣꯏꯕꯒ ꯑꯩꯗꯣ ꯑꯃꯨꯛ ꯀꯩꯅꯣ ꯇꯧꯔꯛꯑꯅꯦꯕꯀꯣ ꯉꯁꯤ ꯏꯁꯤꯡꯁꯨ ꯂꯣꯏꯈ꯭ꯔꯦꯕ ꯑꯗꯨꯒꯤ ꯀꯩꯅꯣ ꯆꯤꯡꯁꯦ ꯍꯥꯏꯕ ꯏꯁꯤꯡ ꯆꯤꯡꯁꯦ ꯍꯥꯏꯕ ꯇꯨꯔꯦꯟꯗꯩ ꯆꯤꯡꯗꯣꯏꯅꯦꯕꯀꯣ ꯑꯗꯨꯒꯤ ꯆꯠꯊꯣꯛ ꯈꯣꯠꯇꯣꯛ ꯇꯧꯒ꯭ꯔꯗꯕ ꯑꯗꯨꯅ ꯀꯥꯎꯒ꯭ꯔꯗꯧꯕ ꯍꯥꯏꯇꯥꯔꯦ ꯏꯁꯤꯡꯁꯤ ꯆꯤꯡꯒ꯭ꯔꯗꯤ ꯑꯗꯨꯝ ꯍꯥꯏꯗꯤ ꯂꯥꯟꯅꯦꯕ ꯑꯗꯨꯝ ꯍꯥꯏꯕꯗꯤ ꯄꯣꯠꯇꯣ ꯌꯥꯁꯤꯟꯕ ꯈꯣꯠꯆꯤꯟꯕ ꯁꯦꯝꯗꯣꯛ ꯁꯦꯝꯖꯤꯟ ꯑꯗꯨꯝ ꯇꯧꯕꯒꯤꯀꯣ ꯑꯗꯨꯅ ꯍꯥꯏꯔꯞ ꯄꯥꯎ ꯑꯝꯇ ꯍꯥꯟꯅ ꯐꯥꯎꯅꯍꯧꯈꯤꯒꯦ ꯀꯃꯥꯏ ꯀꯃꯥꯏꯅ ꯇꯧꯔꯤꯖꯠꯅꯣ ꯄꯥꯎ ꯐꯥꯎꯅꯒꯈꯤꯗ ꯀꯨꯏꯔꯦꯅ ꯐꯥꯎꯅꯔꯛꯏꯅꯦ ꯀꯃꯥꯏ ꯀꯃꯥꯏꯅ ꯇꯧꯔꯤꯒꯦ ꯍꯧꯖꯤꯛꯀꯥꯟꯁꯤꯕꯨ ꯊꯕꯛ ꯏꯪꯈꯥꯡ ꯆꯠꯊꯣꯛ ꯆꯠꯁꯤꯟ ꯇꯧꯗ꯭ꯔꯕꯣ ꯉꯁꯤꯗꯤ ꯀꯩ ꯀꯩ ꯊꯕꯛ ꯂꯩꯒꯦ
ꯑꯧ ꯊꯕꯛ ꯏꯪꯈꯥꯡꯗꯤ ꯊꯣꯏꯗꯛꯄ ꯇꯧꯗ꯭ꯔꯦ ꯑꯩꯁꯦꯀꯣ ꯊꯕꯛ ꯑꯃ ꯁꯨꯝ ꯉꯥꯏꯕ ꯍꯥꯏꯇꯥꯔꯦ ꯑꯗꯨꯁꯨ ꯑꯗꯨꯝ ꯍꯥꯏꯗꯣꯛꯇꯕꯤ ꯂꯩꯔꯤꯗꯣ ꯆꯠꯄꯨꯗꯤ ꯉꯁꯤ ꯉꯔꯥꯡ ꯆꯠꯇ꯭ꯔꯦ ꯆꯠꯅꯤꯡꯉꯥꯏꯁꯨ ꯂꯩꯇ꯭ꯔꯦ ꯑꯗꯨꯒ ꯍꯌꯦꯡꯗꯤ ꯑꯃꯨꯛ ꯑꯩꯒꯤ ꯊꯕꯛ ꯑꯃ ꯂꯩꯌꯦꯕꯀꯣ ꯏꯃꯥꯟꯅꯕꯒꯤ ꯃꯥꯒꯤ ꯀꯩꯅꯣꯒꯤꯗ ꯆꯠꯂꯒ ꯃꯥꯟꯅꯕꯒꯤ ꯃꯆꯦꯒꯤ ꯃꯆꯥ ꯑꯃ ꯇ꯭ꯔꯤꯠꯃꯦꯟ ꯀꯩꯀꯩ ꯇꯧꯒꯗꯕꯀꯣ ꯑꯗꯨꯃꯗꯤ ꯂꯩ ꯑꯇꯣꯞꯄ ꯊꯣꯏꯗꯣꯛꯄ ꯂꯩꯇ꯭ꯔꯦ ꯑꯗꯣ ꯉꯁꯥꯏ ꯑꯩꯅ ꯉꯁꯥꯏ ꯀꯩꯅꯣꯝ ꯍꯥꯏꯒꯦ ꯇꯧꯔꯒ ꯀꯥꯎꯍꯧꯔꯦ ꯅꯍꯥꯟꯋꯥꯏ ꯅꯣꯏꯒꯤꯀꯣ ꯎꯆꯤ ꯂꯣꯏꯕ ꯍꯥꯏꯔꯒ ꯎꯆꯤꯗꯤ ꯃꯥꯟꯕ ꯎꯆꯤꯗꯩꯩ ꯈꯔ ꯆꯥꯎꯈꯠꯄ ꯃꯆꯨꯁꯤ ꯌꯥꯝ ꯐꯖꯕ ꯃꯃꯩ ꯄꯥꯟꯗꯕ ꯑꯩꯈꯣꯏꯒꯤ ꯊꯦꯕꯃꯛꯁꯨ ꯅꯠꯇꯕ ꯏꯪꯂꯤꯁꯇꯒ ꯍꯥꯏꯔꯒ ꯑꯩꯈꯣꯏ ꯀꯩꯅꯣ ꯇꯧꯕꯗꯨ ꯑꯈꯣꯏꯅ ꯑꯥ ꯑꯈꯣꯏꯅ ꯀꯥ ꯀꯣꯂꯦꯁ ꯇꯝꯃꯀꯥꯟꯗ ꯑꯈꯣꯏꯒꯤ ꯅꯤꯄꯤꯛꯇꯣ ꯑꯗꯨꯏꯗꯣ ꯑꯗꯨ ꯌꯥꯝ ꯂꯣꯏꯔꯝꯃꯦꯕꯀꯣ ꯑꯗꯨꯝ ꯍꯥꯏꯗꯤ ꯐꯖꯅꯁꯨ ꯂꯣꯏꯔꯝꯃꯦ ꯑꯈꯣꯏꯅ ꯈꯣꯏꯅꯥꯎꯄꯥ ꯃꯆꯤꯟꯖꯥꯛ ꯀꯩꯀ ꯊꯥꯛꯇꯅ ꯈꯣꯠꯇꯅ ꯇꯧꯔꯝꯃꯦ ꯑꯗꯨ ꯃꯥꯁꯨ ꯁꯨꯝ ꯀꯨꯏꯅ ꯊꯥꯛꯂꯛꯄꯗꯨ ꯕꯤꯠ ꯂꯩꯇ꯭ꯔꯕ ꯈꯪꯗꯦꯕꯀꯣ ꯑꯗꯨꯏꯗꯨꯒ ꯅꯥꯟꯊꯣꯛꯈꯤꯕ ꯈꯣꯠꯈꯤꯕ ꯇꯧꯔꯒ ꯑꯗꯨ ꯌꯥꯝ ꯐꯗꯤ ꯐꯖꯕꯅꯦ ꯑꯌꯥꯝꯕꯗ ꯀꯩꯅꯣꯁꯨ ꯇꯦꯁꯨ ꯇꯦꯕꯅꯦꯕ
ꯑꯩꯅꯁꯨ ꯍꯥꯏꯒꯦ ꯈꯜꯂꯝꯃꯒ ꯀꯥꯎꯈꯤꯕ ꯄꯣꯠ ꯑꯣꯏꯗꯣꯏꯅꯦ ꯑꯗꯨꯒꯤ ꯑꯗꯣ ꯍꯥꯏꯕꯗꯤ ꯉꯁꯥꯏ ꯃꯈꯜ ꯑꯅꯤ ꯂꯩꯔꯦ ꯍꯣꯏ ꯑꯩ ꯍꯧꯖꯤꯛ ꯖꯤꯕ ꯑꯅꯤ ꯅꯤꯡꯁꯤꯡꯉꯦꯕꯀꯣ ꯑꯩꯅ ꯍꯥꯏꯒꯦ ꯈꯜꯂꯃ ꯀꯥꯎꯈꯤꯕꯁꯦ ꯅꯪꯅ ꯍꯧꯖꯤꯛ ꯍꯥꯏꯔꯤꯕ ꯑꯗꯨꯒꯤ ꯎꯆꯤ ꯑꯆꯧꯕꯗꯨꯀꯣ ꯃꯃꯩꯁꯨ ꯈꯤꯇꯪꯗꯤ ꯌꯥꯎꯔꯒ ꯎꯆꯤꯗꯒꯤꯁꯨ ꯆꯥꯎꯈꯠꯄ ꯃꯆꯨ ꯌꯥꯝ ꯐꯖꯕꯅꯦ ꯁꯤ ꯁꯤꯃꯁꯨ ꯑꯩꯅ ꯌꯥꯝ ꯂꯣꯏꯅꯤꯡꯉꯝꯕ ꯄꯣꯠ ꯑꯃ ꯑꯣꯏꯌꯦꯕꯀꯣ ꯃꯥꯁꯨ ꯂꯣꯏꯕ ꯐꯪꯈꯤꯗꯦꯕꯀꯣ ꯍꯥꯏꯕꯗꯤ ꯑꯗꯨꯝ ꯍꯥꯏꯗꯤ ꯐꯔꯛ ꯍꯦꯛꯇ ꯇꯥꯕꯗꯨ ꯌꯨꯝꯗ ꯑꯃꯨꯛ ꯂꯩꯇꯕꯅꯤ ꯈꯪꯗꯦ ꯑꯗꯒꯤ ꯑꯥ ꯃꯆꯥ ꯄꯣꯛꯇꯕ ꯇꯥꯏꯃꯤꯡ ꯑꯣꯏꯌꯦ ꯑꯃꯨꯛ ꯍꯥꯏꯕꯅꯤ ꯈꯪꯗꯦ ꯑꯗꯨꯝ ꯑꯃ ꯑꯗꯨꯝ ꯄꯥꯛꯊꯣꯛ ꯆꯥꯎꯊꯣꯛꯇꯕ ꯑꯣꯏꯕꯗꯨ ꯑꯣꯏꯈꯤꯑꯦꯕꯀꯣ ꯑꯗꯨꯅ ꯁꯤꯁꯤꯃꯁꯨ ꯑꯩꯅ ꯌꯥꯝ ꯂꯣꯏꯅꯤꯡꯕꯅꯦ ꯑꯈꯣꯏꯒꯤ ꯑꯗꯨꯝ ꯑꯈꯣꯏꯒꯤ ꯈꯤꯇꯪ ꯅꯛꯄ ꯍꯥꯏ ꯇꯥꯔꯦꯀꯣ ꯌꯥꯝ ꯀꯟꯅ ꯅꯛꯄ ꯅꯠꯇ꯭ꯔꯒꯁꯨ ꯃꯤ ꯂꯩꯌꯦꯕꯀꯣ ꯈꯪꯅꯕ ꯃꯣꯏꯒꯤ ꯌꯥꯝ ꯂꯣꯏꯌꯦꯕꯀꯣ ꯑꯗꯣ ꯑ ꯍꯥꯏꯕꯗꯤ ꯇꯥꯟꯖꯥ ꯑꯃ ꯆꯥꯗꯕ ꯑꯦ ꯍꯟꯗꯛꯇꯤ ꯀꯩꯅꯣ ꯉꯥꯛꯇ ꯑꯣꯏꯔꯦ ꯅꯠꯇ꯭ꯔꯒ ꯑꯗꯣ ꯁꯨꯃꯥꯏꯅ ꯁꯨꯝ ꯇꯧꯕꯗꯣꯀꯣ ꯑꯗꯒꯤ ꯃꯔꯛ ꯑꯃ ꯌꯥꯗꯣꯒꯨꯝ ꯇꯧꯔꯒ ꯂꯧꯕ ꯆꯠꯀꯥꯟꯁꯤꯗ ꯃꯣꯏ ꯑꯉꯥꯡ ꯈꯔ ꯂꯩꯌꯦꯕꯀꯣ ꯑꯉꯥꯡꯁꯤ ꯃꯥ ꯅꯤꯡꯉꯥꯏ ꯌꯥꯝ ꯀꯟꯒ꯭ꯔꯕ ꯍꯥꯏ ꯇꯥꯔꯦ ꯍꯥꯏꯕꯗꯤ ꯑꯗꯨ ꯄꯨꯒ꯭ꯔꯅꯤ ꯍꯥꯏꯕꯁꯤꯗ ꯌꯥꯝꯃꯟꯗꯕꯗꯒꯤ ꯀꯞ ꯈꯣꯠꯇ ꯇꯧꯕꯗꯒꯤ ꯑꯗꯨꯝ ꯄꯨꯔꯛꯈꯤꯗꯕ ꯑꯗꯨꯃꯥꯏ ꯇꯧꯕꯁꯨ ꯌꯥꯎꯒ꯭ꯔꯦꯕ ꯕꯀꯣ ꯑꯗꯨꯃꯥꯏꯟ ꯇꯧꯔꯒ ꯍꯧꯖꯤꯛꯀꯤꯗꯨꯃꯗꯤ ꯂꯣꯏꯒꯤꯗꯦꯕꯀꯣ ꯑꯗꯨꯒ ꯑꯇꯣꯞꯄ ꯅꯪꯅ ꯂꯣꯏꯕ ꯀꯩꯀꯩ ꯂꯩꯔꯤꯒꯦ ꯅꯪ ꯍꯥꯟꯅ ꯍꯥꯏꯔꯛꯑꯣ ꯑꯗꯨꯏ ꯃꯇꯨꯡꯗ ꯑꯩ ꯑꯃꯥ ꯍꯥꯏꯔꯛꯀꯦ ꯑꯩꯅ ꯁꯨꯝ ꯂꯣꯏꯒꯤꯕ ꯑꯉꯥꯡ ꯑꯣꯏꯔꯤꯉꯩꯗꯀꯣ
ꯑꯇꯣꯞꯄꯗꯤ ꯀꯩꯁꯨ ꯌꯥꯝ ꯂꯩꯕ ꯈꯣꯠꯄ ꯇꯧꯗꯦꯅ ꯍꯥꯏꯗꯤ ꯀꯥꯎꯔꯦꯕꯀꯣ ꯍꯣꯏ ꯗꯨꯝ ꯈꯣꯏ ꯕꯥꯅ ꯀꯩꯀꯩ ꯈꯔ ꯎꯆꯦꯛ ꯀꯩꯀꯩ ꯎꯆꯦꯛ ꯋꯥꯌꯥꯥ ꯐꯥꯗꯅ ꯈꯣꯠꯇꯅ ꯑꯗꯨꯝ ꯁꯥꯕꯤꯒꯨꯝꯕ ꯑꯗꯒꯤ ꯑꯈꯣꯏꯒꯤ ꯇꯤꯅꯋꯥꯒꯨꯝꯕ ꯀꯩꯒꯨꯝꯕ ꯈꯔ ꯑꯗꯨꯃꯥꯏ ꯂꯣꯏꯔꯝꯃꯦ ꯑꯗꯨꯒ ꯊꯑꯣꯏꯅ ꯂꯣꯏ ꯂꯣꯏꯗꯦꯗ
ꯑꯣ ꯍꯣꯏ ꯑꯗꯣ ꯑꯩꯅ ꯈꯪꯗꯕ ꯑꯃꯥ ꯂꯩꯔꯦ ꯁꯥꯕꯤ ꯍꯥꯏꯁꯦ ꯁꯥꯕꯤꯖꯤꯕꯨ ꯎꯆꯦꯛꯂꯣ ꯅꯠꯇ꯭ꯔꯒ ꯀꯩꯅꯣ ꯇꯧꯕ ꯅꯠꯇ꯭ꯔꯣ ꯁꯥꯕꯤꯁꯤꯗꯤ ꯎꯆꯦꯛ ꯅꯠꯇꯕ ꯅꯠꯇ꯭ꯔꯣ ꯍꯥꯏꯕꯗꯤ ꯑꯥ ꯁꯥ ꯅꯠꯇ꯭ꯔꯣ ꯃꯣꯏꯁꯦ ꯍꯥꯏꯕꯗꯤ ꯎꯆꯦꯛꯀꯤ ꯇꯥꯏꯞꯇ ꯇꯧꯕ ꯄꯥꯏꯗꯕ ꯅꯠꯇ꯭ꯔꯣ ꯁꯥꯕꯤ ꯍꯥꯏꯁꯤꯗꯤ
ꯑꯁ ꯂꯣꯏꯔꯦꯍꯦ ꯅꯪ ꯁꯥꯕꯤ ꯐꯥꯎ ꯈꯪꯗ꯭ꯔꯗꯤ ꯃꯤ ꯁꯥꯕꯤ ꯃꯌꯥꯝ ꯃꯥꯜꯂꯦ ꯍꯥꯏꯅꯩꯗꯨ ꯁꯥꯅꯦ ꯎꯆꯤꯗꯧꯅ ꯂꯩ ꯑꯣꯏꯕ ꯑꯗꯨꯒ ꯈꯣꯏꯒꯤ ꯂꯩꯕꯥꯛꯀꯨꯝꯕ ꯃꯣꯏꯅ ꯆꯥꯗꯣꯏꯖꯦꯀꯣ ꯑꯩꯈꯣꯏ ꯆꯨꯔꯛꯀꯨꯝꯕ ꯆꯠꯂꯒ ꯆꯨ ꯆꯥꯊꯣꯛꯄ ꯑꯗꯒꯤ ꯃꯪꯒ꯭ꯔꯥ ꯆꯥ ꯃꯪꯒ꯭ꯔꯥ ꯂꯩꯗꯅꯀꯣ ꯑꯗꯨꯒꯨꯝꯕ ꯆꯥꯕ ꯈꯣꯠꯄ ꯇꯧꯕ ꯑꯗꯨꯃꯥꯏꯟ ꯇꯧꯋꯦꯕꯀꯣ ꯍꯥꯏꯕꯗꯤ ꯑꯗꯨꯝ ꯃꯌꯥꯖꯦ ꯏꯆꯧ ꯆꯧꯔꯒ ꯁꯥꯕꯤ ꯃꯌꯥ ꯃꯥꯜꯂꯦꯒ ꯍꯥꯏꯅꯕꯗꯣ ꯅꯪꯁꯨ ꯁꯥꯕꯤ ꯈꯪꯗꯩ ꯂꯣꯏꯔꯦꯍꯦ
ꯅꯠꯇꯦ ꯑꯗꯨꯅꯦ ꯁꯥꯕꯤ ꯈꯪꯉꯦꯃꯤ ꯅꯪꯅ ꯑꯗꯨꯗ ꯑꯈꯣꯏ ꯕꯥꯍꯣꯏꯅ ꯐꯥꯔꯛꯄ ꯎꯆꯦꯛ ꯁꯨꯝ ꯍꯥꯏꯔꯝꯃꯒ ꯁꯥꯕꯤ ꯍꯥꯏꯔꯛꯄꯁꯤꯗ ꯑꯩꯁꯦ ꯎꯆꯦꯛ ꯀꯤ ꯕꯥꯞꯇ ꯑꯃꯨꯛ ꯀꯩꯅꯣ ꯃꯥ ꯍꯥꯏꯁꯤꯕꯨ ꯎꯆꯦꯛ ꯃꯈꯜ ꯑꯃꯥ ꯑꯣꯏꯔꯖꯥꯠꯂꯥꯅ ꯑꯃꯨꯛ ꯈꯜꯂꯨꯕꯗꯣ ꯍꯥꯏꯕꯗꯤ ꯁꯥꯕꯤꯗꯣ ꯑꯗꯨꯃꯥꯏꯟ ꯇꯧꯕꯗꯨꯅꯤꯗꯤ ꯈꯪꯉꯦꯕ ꯎꯆꯦꯛ ꯅꯠꯇꯦ ꯗꯨꯗꯤ ꯑꯗꯨ ꯎꯆꯦꯛ ꯃꯈꯜ ꯈꯔ ꯁꯨꯝ ꯍꯥꯏꯕꯗ ꯃꯥꯖꯨ ꯌꯥꯎꯔꯛꯄꯗꯨꯗ ꯑꯥ ꯃꯥ ꯃꯥꯏꯖꯤꯕꯨ ꯀꯩꯅꯣꯔꯅꯦ ꯈꯜꯂꯛꯏꯅꯤ ꯑꯗꯣ ꯑꯩꯅ ꯂꯣꯏꯔꯛꯄ ꯑꯃꯥ ꯍꯥꯏꯔꯛꯑꯒꯦꯕꯀꯣ ꯑꯩꯁꯦ ꯑꯥ ꯁꯨꯝꯃꯆꯨꯁꯨ ꯌꯥꯝ ꯄꯥꯝꯖꯅ ꯂꯣꯏꯒꯤꯕꯅꯦꯕꯀꯣ ꯉꯥ ꯉꯥ ꯑꯣꯏꯅ ꯉꯥ ꯑꯣꯏꯗꯣꯏꯅꯦꯕꯀꯣ ꯉꯥ ꯑꯈꯣꯏ ꯁ꯭ꯋꯥꯏꯒꯤ ꯉꯥ ꯅꯠꯇꯕ ꯑꯗꯨꯝ ꯂꯩꯗꯅ ꯀꯨꯝ ꯃꯃꯩꯒꯁꯦ ꯗꯤꯖꯥꯏꯟ ꯌꯥꯝ ꯌꯥꯎꯕ ꯌꯥꯝ ꯐꯖꯕ ꯃꯆꯨ ꯇꯣꯉꯥꯟ ꯇꯣꯉꯥꯟꯕ ꯑꯇꯣꯞꯄ ꯉꯥ ꯑꯝ ꯂꯨꯄꯥ ꯀꯌꯥꯅꯣꯝ ꯄꯤꯔꯒ ꯂꯩꯒꯤꯕꯅꯦ ꯃꯥꯒꯤ ꯑꯗꯨꯒ ꯂꯣꯏꯕꯁꯤꯁꯨ ꯑꯈꯣꯏꯒꯤ ꯒ꯭ꯂꯥꯁ ꯀꯤ ꯀꯩꯅꯣꯒꯨꯝꯕ ꯑꯝꯗ ꯂꯣꯏꯕ ꯍꯥꯏꯇꯥꯔꯦ ꯑꯗꯨꯒ ꯑꯗꯨꯝ ꯗꯦꯀꯣꯔꯦꯁꯟ ꯑꯣꯏꯅꯕ ꯃꯥꯁꯨ ꯁꯨꯝ ꯁꯥꯟꯅꯖꯅꯕꯒ ꯍꯥꯏꯔꯒ ꯈꯔ ꯑꯇꯞꯄ ꯂꯩꯔꯦ ꯑꯗꯨꯒ ꯃꯆꯤꯟꯖꯥꯛꯇꯨꯁꯨ ꯃꯣꯏꯗꯩ ꯑꯗꯨꯝ ꯂꯩꯔꯛ ꯈꯣꯠꯂꯒ ꯑꯗꯨꯃꯥꯏꯟ ꯇꯧꯔꯒ ꯉꯥꯁꯤꯁꯨ ꯈꯔ ꯂꯣꯏꯔꯛꯑꯝꯃꯦꯕꯀꯣ ꯉꯥꯁꯤꯗꯤ ꯑꯩꯅ ꯈꯟꯕꯗ ꯉꯥ ꯃꯥ ꯈꯟ ꯑꯍꯨꯝꯃꯨꯛꯇꯤ ꯂꯣꯏꯔꯑꯝꯕ ꯃꯥꯜꯂꯦ ꯑꯥ ꯑꯗꯨꯕꯨ ꯄꯨꯂꯞ ꯑꯃꯨꯛꯇꯗ ꯅꯠꯇꯦ ꯍꯥꯏꯕꯗꯤ ꯃꯈꯜ ꯑꯃꯃꯝ ꯂꯣꯏꯔꯒ ꯁꯨꯃꯥꯏꯅꯀꯣ ꯑꯗꯨ ꯀꯥ ꯑꯗꯨ ꯃꯇꯨꯡ ꯇꯥꯔꯛꯄꯗ ꯑꯩꯁꯦ ꯑꯥ ꯑꯗꯨꯝ ꯍꯥꯏꯕꯗꯤ ꯃꯐꯝ ꯍꯣꯡꯗꯣꯛ ꯍꯣꯡꯖꯤꯟ ꯇꯧꯕꯗ ꯄꯨꯊꯣꯛꯀ ꯄꯨꯁꯤꯟ ꯇꯧꯕꯗꯀꯣ ꯑꯗꯨꯃꯥꯏꯅ ꯈꯔ ꯁꯦꯝꯗꯣꯛ ꯁꯦꯝꯖꯤꯟ ꯇꯧꯅꯒꯤꯕ ꯍꯥꯏꯇꯥꯔꯦ ꯑꯗꯨꯗꯒꯤ ꯂꯣꯏꯒꯤꯗꯕꯅꯦꯕꯀꯣ ꯏꯃꯥꯟꯅꯕ ꯑꯝꯗ ꯄꯤꯊꯣꯛꯑꯝꯕ꯭ꯔꯥ ꯑꯃ ꯇꯧꯒꯤꯕꯅꯦ ꯑꯗꯨꯒ ꯑꯗꯨꯏ ꯃꯇꯨꯡ ꯇꯥꯔꯛꯄꯗ ꯂꯣꯏꯒꯦꯅ ꯈꯜꯂ ꯀꯥꯟꯁꯤꯗ ꯑꯗꯨꯝ ꯍꯥꯏꯕꯗꯤ ꯊꯑꯣꯏꯅ ꯃꯐꯝꯗꯣ ꯇꯥꯟꯅ ꯆꯠꯂꯒ ꯂꯩꯕ ꯈꯣꯠꯄꯁꯦ ꯐꯔꯛ ꯑꯃ ꯁꯨꯝ ꯇꯥꯒꯤꯕꯗꯒꯤꯀꯣ ꯄꯨꯊꯣꯛ ꯄꯨꯁꯤꯟꯁꯤꯁꯨ ꯏꯊꯟꯗꯅꯗꯤ ꯍꯦꯛ ꯅꯨꯡꯉꯥꯏꯔꯣꯏꯗꯕ ꯑꯣꯏꯕꯗꯨꯀꯣ ꯑꯗꯨꯃꯥꯏꯅ ꯁꯨꯝ ꯇꯧꯕꯗꯒꯤ ꯂꯣꯏꯒꯤꯗ꯭ꯔꯦ ꯑꯗꯣ ꯅꯪꯗꯤ ꯉꯥꯒꯨꯝꯕꯗꯤ ꯂꯣꯏꯔꯛꯇꯕ꯭ꯔꯣ ꯑꯩꯅ ꯍꯥꯏꯔꯤꯕ ꯉꯥ ꯃꯥ ꯈꯟꯁꯦ ꯅꯪ ꯑꯗꯨꯝ ꯈꯪꯉꯝꯗꯧꯗꯤ ꯃꯥꯜꯂꯦꯕꯀꯣ
ꯎꯝ ꯂꯣꯏꯒꯦ ꯇꯧꯔꯒ ꯀꯣ ꯂꯣꯏꯔꯛꯇꯦ ꯍꯥꯏꯗꯤ ꯌꯨꯝꯗꯁꯨ ꯀꯩ ꯍꯥꯏꯅꯤ ꯄꯥꯛ ꯂꯩꯇꯕꯅꯤꯅ ꯇꯥꯒꯤ ꯑꯗꯨ ꯉꯥꯗꯨꯁꯨ ꯄꯥꯛ ꯄꯥꯛ ꯐꯪ ꯑꯣꯏꯗꯕꯅꯤꯅ ꯍꯥꯏꯗꯤ ꯂꯩꯕ ꯈꯣꯠꯄ ꯑꯝ ꯆꯪꯉꯤꯗꯅꯀꯣ ꯑꯗꯨꯗꯒꯤ ꯁꯦꯝꯕ ꯁꯥꯕ ꯆꯪꯉꯦ ꯑꯗꯨꯅ ꯂꯣꯏꯗꯤ ꯂꯣꯏꯔꯛꯇꯦ ꯑꯗꯨꯒ ꯂꯣꯏꯕꯗꯤ ꯌꯥꯝ ꯂꯣꯏꯅꯤꯡꯉꯤꯕ ꯑꯗꯨꯒ ꯑꯩꯅꯁꯨ ꯑꯩꯒꯤ ꯏꯆꯟꯅꯨꯄꯤꯒꯤ ꯃꯆꯥꯗꯨꯗ ꯄꯤꯅꯤꯡꯕ ꯍꯥꯏꯇꯥꯔꯦ ꯃꯥꯅꯁꯨ ꯀꯩꯝꯇꯗꯤ ꯍꯥꯏꯗꯦ ꯅꯣꯡꯃ ꯍꯥꯏꯔꯛꯄ ꯍꯥꯏꯇꯥꯔꯦ ꯃꯁꯤ ꯉꯥꯁꯦ ꯄꯥꯝꯃꯦ ꯈꯣꯠꯂꯦ ꯑꯩꯉꯣꯟꯗ ꯄꯤꯕꯤꯌꯨ ꯈꯣꯠꯂꯨꯅ ꯑꯩꯅ ꯑꯃꯇꯪ ꯑꯣꯏꯔꯁꯨ ꯑꯈꯣꯏꯒꯤ ꯑ ꯂꯤꯛꯂꯤꯒꯤ ꯑꯆꯧꯕ ꯑꯃ ꯇꯧꯔꯒ ꯑꯗꯨ ꯃꯥꯏ ꯄꯤꯕꯤꯁꯤꯔꯥꯅ ꯈꯜꯂꯝꯕꯅꯦꯕꯀꯣ ꯗꯣ ꯗꯨꯝ ꯈꯟꯅ ꯈꯟ ꯑꯗꯨꯝ ꯉꯝꯒꯤꯗꯕꯗꯣ ꯑꯗꯨꯝ ꯅꯨꯡꯉꯥꯏꯇ꯭ꯔꯦ ꯑꯗꯨꯃꯥꯏꯅ ꯅꯨꯡꯉꯥꯏꯇꯕ ꯑꯗꯨꯃꯥꯏꯅ ꯂꯩꯔꯤꯕꯀꯣ
ꯍꯣꯏ ꯑꯗꯨꯕꯨꯗꯤ ꯑꯗꯨꯅꯦ ꯑꯩꯁꯨ ꯑꯗꯨꯒꯨꯝꯕ ꯑꯃ ꯂꯣꯏꯅꯤꯡꯕꯅꯦꯕ ꯑꯗꯣ ꯅꯣꯡꯃ ꯃꯇꯥꯡ ꯆꯥꯔꯒꯗꯤ ꯅꯪꯁꯨ ꯂꯩꯅꯤꯡꯉꯦ ꯍꯥꯏꯔꯕꯅꯤ ꯏꯕꯥꯅꯤ ꯑꯗꯨꯝ ꯍꯥꯏꯔꯞ ꯌꯦꯡꯉꯨꯔꯁꯨ ꯌꯥꯏꯗꯅꯀꯣ ꯁꯣꯝ ꯑꯗꯩ ꯅꯪꯁꯨ ꯍꯧꯖꯤꯛ ꯑꯥꯗ ꯂꯩꯔꯒꯗꯤ ꯑꯗꯨꯝ ꯈꯤꯇꯪ ꯈꯨꯗꯣꯡ ꯆꯥꯔꯅꯦꯕꯀꯣ ꯄꯣꯠꯁꯤ ꯂꯩꯊꯣꯛ ꯂꯩꯁꯤꯟ ꯀꯩꯀꯥ ꯇꯧꯕꯗꯣꯀꯣ ꯑꯗꯨꯒ ꯑꯗꯨ ꯅꯠꯇꯕ ꯑ ꯑꯃ ꯀꯩꯅꯣꯒꯨꯝꯕꯗꯤ ꯂꯣꯏ ꯇꯦꯅꯋꯥꯒꯨꯝꯕꯁꯦ ꯃꯤ ꯌꯥꯝꯅ ꯂꯣꯏꯅꯔꯝꯃꯦꯕꯀꯣ ꯑꯗꯣ ꯑꯩꯕꯨꯗꯤ ꯂꯣꯏꯔꯛꯇꯦ ꯑꯈꯣꯏꯒꯤ ꯑꯣꯏꯅꯗꯤ ꯂꯣꯏꯗꯤ ꯂꯣꯏꯅꯤꯡꯉꯒ ꯑꯗꯨꯝ ꯂꯣꯏꯔꯛꯈꯤꯗꯕꯗꯣ ꯑꯗꯨꯃꯥꯏꯅ ꯇꯧꯋꯦꯕꯀꯣ ꯑꯗꯨꯒ ꯑꯩꯈꯣꯏ ꯃꯅꯥꯛꯇ ꯑꯃ ꯂꯩꯔꯝꯃꯦ ꯍꯥꯏꯕꯗꯤ ꯑꯍꯟ ꯑꯃꯅ ꯆꯔꯣꯏ ꯃꯥꯜꯂꯦ ꯃꯥꯒꯤꯗꯨꯀꯣ ꯑꯗꯣ ꯆꯔꯣꯏꯁꯦ ꯀꯩꯅꯣ ꯇꯧꯕ ꯍꯥꯏꯇꯥꯔꯦ ꯁꯨꯝ ꯇꯝꯕꯤꯕꯗꯒꯤ ꯑ ꯑꯈꯣꯏꯒꯤ ꯂꯣꯟꯁꯨ ꯐꯖꯅ ꯉꯥꯡꯕꯗꯨꯀꯣ ꯑꯈꯣꯏ ꯑꯉꯥꯡ ꯑꯣꯏꯔꯤꯉꯩ ꯑꯗꯨꯃꯥꯏꯅ ꯇꯧꯕꯗꯒꯤ ꯑ ꯑ-ꯊꯑꯣꯏꯅ ꯌꯦꯡꯕꯒ ꯆꯠꯂꯒꯀꯣ ꯑꯗꯨꯝ ꯋꯥꯔꯤꯒ ꯁꯥꯟꯅꯅꯉꯥꯏ ꯇꯧꯕꯗꯨꯀꯣ ꯑꯗꯨꯃꯥꯏꯅ ꯇꯧꯔꯛꯑꯦ ꯑꯗ ꯑꯈꯣꯏꯅ ꯍꯥꯏꯕꯗꯣ ꯃꯥꯅꯒ ꯑꯃꯨꯛ ꯍꯜꯂꯒ ꯉꯥꯡꯕ ꯑꯗꯨꯃꯥꯏꯅꯒ ꯇꯧꯕꯤꯗꯨꯀꯣ ꯑꯗꯨꯃꯥꯏꯅ ꯇꯧꯔꯦ ꯎꯆꯦꯛ ꯂꯣꯟ ꯇꯝꯕꯤꯕ ꯍꯥꯏ ꯇꯔꯦ ꯑꯗꯨꯃꯥꯏꯅ ꯁꯤꯡꯕ ꯎꯆꯦꯛ ꯍꯥꯏ ꯇꯔꯦꯀꯣ ꯌꯥꯝ ꯀꯟꯅ ꯑꯇꯣꯞꯄ ꯑꯃ ꯖꯥꯠꯀꯤ ꯎꯆꯦꯛꯇꯤ ꯅꯠꯇꯦ ꯑꯈꯣꯏ ꯁ꯭ꯋꯥꯏꯗ ꯑꯗꯨꯝ ꯐꯪꯕ ꯆꯔꯣꯏ ꯃꯥꯜꯂꯦ ꯃꯥꯒꯤꯗꯣ ꯑꯩꯅ ꯈꯟꯕꯗ ꯑꯗ ꯅꯪꯗꯤ ꯑꯗꯨꯒꯨꯝꯕꯗꯨ ꯊꯦꯡꯅꯔꯛꯄ꯭ꯔꯥ ꯀꯃꯥꯏ ꯇꯧꯒꯦ
ꯑꯈꯣꯏꯒꯤꯗꯤꯀꯣ ꯀꯩꯅꯣ ꯊꯦꯡ ꯑꯈꯣꯏꯒꯤꯗꯤ ꯎꯝ ꯇꯦꯅꯋꯥꯗꯀꯣ ꯃꯆꯨ ꯍꯤꯒꯣꯛꯀ ꯑꯉꯧꯕꯒ ꯂꯥꯡꯕꯗꯣ ꯊꯑꯣꯏꯅ ꯀꯩꯅꯣ ꯇꯧꯕ ꯅꯠꯇꯦꯕ ꯃꯥꯁꯦ ꯄꯥꯏꯊꯣꯔꯛꯄꯑꯣꯏꯗꯣꯏꯅꯦꯕ ꯄꯥꯏꯊꯣꯂꯛꯄꯁꯦ ꯁꯤꯗ ꯑꯈꯣꯏ ꯀꯩꯅꯣꯗ ꯈꯣꯏꯒꯤ ꯃꯅꯤꯡꯒꯤ ꯅꯪꯅ ꯅꯍꯥꯟꯃꯨꯛ ꯌꯥꯝ ꯅꯥꯜꯂꯦ ꯍꯥꯏꯕ ꯁꯥꯏꯒꯪꯒꯤꯗꯣ ꯑꯗꯨꯗ ꯂꯩꯔꯝꯕ ꯑꯗꯨꯝ ꯐꯥꯔꯦꯕꯀꯣ ꯃꯥꯗꯣ ꯍꯥꯏꯗꯤ ꯀꯩꯁꯨꯝ ꯄꯥꯏꯕ ꯉꯝꯗ꯭ꯔꯦꯕ ꯍꯥꯏꯗꯤ ꯃꯆꯥ ꯑꯣꯏꯔꯤꯕ ꯃꯥꯜꯂꯦ ꯅꯠꯇ꯭ꯔꯒꯅ ꯀꯩꯅꯣꯗꯒꯤ ꯄꯥꯏꯊꯣꯛꯂꯛꯄꯗꯒꯤ ꯗꯨꯝ ꯄꯥꯏꯕ ꯉꯝꯗ ꯑꯗꯨꯃꯥꯏ ꯂꯩꯔꯝꯕ ꯃꯥꯗꯤ ꯃꯗꯥꯎ ꯌꯥꯝ ꯌꯥꯕ ꯖꯥꯅꯤ ꯍꯧꯗꯣꯡꯅ ꯆꯥꯔ ꯁꯤꯗꯣꯔꯝꯕꯅꯦꯕ ꯑꯗꯩ ꯑꯍꯥꯟꯕꯗꯤ ꯃꯥꯁꯦ ꯃꯆꯤꯟꯖꯥꯛꯁꯦ ꯀꯩ ꯄꯤꯖꯗꯨꯏꯅꯣ ꯈꯪꯗꯅ ꯊꯑꯣꯏꯅ ꯃꯆꯤꯟꯖꯥꯛꯇ ꯂꯩꯇꯕꯒꯤꯀꯣ ꯐꯧ ꯆꯔꯣꯡꯁꯦ ꯐꯧ ꯆꯥꯔꯣꯡꯁꯤ ꯀꯌꯥꯝ ꯄꯥꯝ ꯆꯥꯏ ꯃꯥꯅ ꯆꯥꯕꯁꯤ ꯌꯦꯡꯕꯁꯤ ꯀꯌꯥꯝ ꯅꯨꯡꯉꯥꯏ ꯊꯑꯣꯏꯅ ꯐꯧ ꯆꯥꯔꯣꯡꯖꯦ ꯍꯥꯞꯄ ꯊꯝꯗꯣꯏꯅꯦꯕ ꯃꯥꯅ ꯀꯛꯀꯛ ꯆꯤꯛꯑꯥ ꯆꯤꯛꯑꯥ ꯃꯊꯟ ꯃꯥꯁ ꯃꯊꯟꯗ ꯁꯨꯝ ꯐꯅꯥꯌꯥꯝ ꯀꯨꯏꯅ ꯂꯩꯔꯝꯃꯦ ꯊꯥ ꯃꯉꯥ ꯇꯔꯨꯛ ꯑꯗꯨꯗꯨꯒ ꯖꯨꯝ ꯑꯩꯅ ꯀꯩ ꯍꯥꯏꯅꯤ ꯅꯤꯡꯊꯝꯊꯥꯗꯣ ꯑꯗꯨꯝ ꯃꯥꯒꯤ ꯖꯥꯂꯤꯗꯣ ꯌꯥꯝ ꯆꯥꯎꯕ ꯑꯣꯏꯗꯦꯕ ꯑꯗꯩꯗꯤ ꯁꯨꯝ ꯃꯄꯥꯟꯗ ꯍꯥꯏꯗꯤ ꯌꯨꯝꯒ ꯊꯝꯕ ꯌꯥꯗꯕꯅꯤꯅ ꯃꯄꯥꯟꯗ ꯊꯝꯃꯨꯕ ꯃꯄꯥꯟꯗ ꯊꯝꯃꯨ ꯀꯥꯟꯗ ꯑꯗꯨꯝ ꯏꯪꯕ ꯈꯣꯠꯄ ꯇꯧꯕꯗ ꯃꯥꯖꯦ ꯅꯣꯡꯉꯥꯜꯂꯒ ꯑꯗꯨꯝ ꯁꯤ ꯂꯩꯔꯝꯃꯦꯕꯀꯣ ꯀꯨꯏꯔꯦ ꯑꯗꯨꯝ ꯊꯥ ꯇꯔꯦꯠ ꯅꯤꯄꯥꯜ ꯑꯗꯨꯃꯥꯏꯅꯗꯤ ꯍꯤꯡꯉꯝꯗꯧ ꯃꯥꯜꯂꯦ ꯃꯥꯗꯣ ꯌꯥꯝ ꯅꯨꯡꯉꯥꯏꯕꯅꯦ ꯅꯨꯡꯁꯤꯕꯅꯦ ꯍꯥꯏꯇꯥꯔꯦꯀꯣ ꯑꯩꯅ ꯖꯨꯔꯥ ꯑꯃꯁꯨ ꯂꯩꯕꯤꯒꯦ ꯈꯜꯂꯒ ꯑꯗꯨꯝ ꯍꯥꯏꯗꯤ ꯈꯪꯗꯦ ꯊꯕꯛꯁꯦ ꯈꯔ ꯇꯧꯔ ꯇꯧꯒꯦ ꯈꯜꯂ ꯈꯜꯂ ꯇꯧꯕ ꯉꯝꯈꯤꯗꯕꯗꯣ ꯑꯗꯨꯃꯥꯏꯅ ꯑꯣꯏꯒꯤꯕꯒꯤ ꯂꯩꯌꯦꯕꯀꯣ
ꯎꯝ ꯍꯣꯏ ꯑꯗꯨꯅꯦ ꯑꯗꯨꯝ ꯂꯣꯏꯒꯦ ꯈꯜꯂꯒ ꯑꯗꯨꯝ ꯀꯩ ꯍꯥꯏꯅꯤ ꯑꯥ ꯑꯗꯨꯝ ꯉꯝꯗꯕꯁꯨ ꯃꯌꯥꯝꯕꯨꯗꯤ ꯌꯥꯎꯒ꯭ꯔꯦꯕꯀꯣ ꯍꯥꯏꯕꯗꯤ ꯍꯧꯖꯤꯛꯀꯤ ꯁꯝꯅ ꯍꯥꯏꯔꯕꯗ ꯑꯩ ꯎꯆꯦꯛ ꯇꯦꯅꯋꯥꯒꯨꯝꯕꯗꯁꯨ ꯌꯥꯝꯅ ꯄꯥꯝꯃꯝꯃꯦ ꯂꯣꯏꯒꯦ ꯈꯜꯂꯝꯃꯒ ꯂꯣꯏꯕ ꯉꯝꯒꯤꯗꯦ ꯊꯦꯕꯗꯨꯁꯨ ꯂꯣꯏꯒꯦ ꯈꯜꯂꯒ ꯑꯗꯨꯝ ꯂꯣꯏꯕ ꯉꯝ ꯗꯔꯤ ꯑꯗꯥꯒꯤ ꯍꯧꯖꯤꯛꯀꯤ ꯎꯆꯤ ꯑꯆꯧꯕꯗꯨꯁꯨ ꯂꯣꯏꯒꯦ ꯈꯜꯂꯒ ꯑꯗꯨꯝ ꯂꯣꯏꯕ ꯉꯝꯗ꯭ꯔꯦꯕꯀꯣ ꯑꯗꯨꯝ ꯍꯥꯏꯗꯤ ꯄꯥꯝꯖꯕꯗꯣ ꯁꯨꯝ ꯌꯦꯡꯕ ꯈꯣꯠꯄꯗꯁꯨ ꯅꯨꯡꯉꯥꯏꯗꯅ ꯑꯗꯥꯒꯤ ꯑꯩꯈꯣꯏꯒꯤ ꯌꯦꯟ ꯃꯈꯟ ꯑꯃ ꯂꯩꯔꯝꯃꯦꯕꯀꯣ ꯌꯦꯟꯖꯦ ꯃꯨꯁꯤꯟ ꯃꯨꯕ ꯑꯣꯏꯗꯣꯏꯅꯦ ꯃꯈꯠ ꯃꯃꯤꯠꯐꯥꯎ ꯃꯨꯏ ꯌꯥꯎꯅ ꯃꯨꯕꯤꯗꯨꯀꯣ ꯌꯥꯝ ꯀꯟꯅ ꯆꯥꯎꯕꯗꯤ ꯑꯣꯏ ꯗꯦ ꯃꯣꯏꯁꯦ ꯑꯗꯨꯒ ꯑꯗꯨꯒꯨꯝꯕꯗꯨꯁꯨ ꯌꯥꯝ ꯄꯥꯝꯖꯕ ꯍꯥꯏꯇꯥꯔꯦ ꯅꯣꯡꯃ ꯆꯤꯡ ꯑꯃ ꯑꯥ ꯑꯁꯣꯝ ꯃꯅꯨꯡ ꯂꫭꯝꯗ ꯆꯠꯂꯒ ꯂꯩꯕ ꯑꯃ ꯂꯩꯌꯦꯕꯀꯣ ꯆꯤꯡ ꯃꯊꯛ ꯈꯤꯇꯪ ꯀꯥꯈꯠꯂꯒ ꯍꯥꯏꯇꯥꯔꯦ ꯑꯗꯨꯒꯤꯗ ꯆꯠꯄꯗ ꯌꯦꯟ ꯃꯈꯟ ꯃꯌꯥꯝ ꯂꯩꯔꯝꯕ ꯑꯗꯨ ꯂꯩꯔꯝ ꯀꯥꯟꯁꯤꯗ ꯃꯣꯏꯒꯤ ꯃꯄꯨꯗꯨꯅ ꯑꯩꯈꯣꯏꯅꯁꯨ ꯁꯨꯝ ꯄꯥꯝꯃꯦ ꯈꯣꯠꯂꯦꯅꯦ ꯋꯥꯔꯤ ꯁꯥꯕꯗꯗꯤ ꯑꯦ ꯁꯤ ꯑꯗꯨꯗꯤ ꯁꯨꯃꯥꯏꯅ ꯃꯆꯥ ꯑꯣꯜꯂꯛꯑꯅꯤ ꯈꯣꯠꯂꯅꯤ ꯑꯗꯨꯝ ꯄꯥꯎꯋ꯭ꯔ ꯐꯥꯎꯔꯛꯀꯦ ꯈꯣꯠꯂꯛꯀꯦ ꯍꯥꯏꯔꯒ ꯑꯗꯨꯃꯥꯏ ꯇꯧꯔꯒ ꯐꯥꯎꯔꯛꯈꯤꯕꯗꯒꯤ ꯑꯗꯨꯃꯥꯏ ꯂꯧꯔꯛꯈꯤꯕꯅꯦꯕ ꯀꯣ ꯑꯥ ꯑꯅꯤꯈꯛꯇꯪ ꯂꯧꯔꯛꯄꯅꯦ ꯑꯩꯈꯣꯏꯒꯤꯁꯨ ꯑꯗꯨꯒ ꯑꯩꯈꯣꯏ ꯏꯅꯥꯎꯅꯨꯄꯥ ꯍꯣꯏꯒꯤꯁꯨ ꯑꯅꯤ ꯂꯧꯔꯛꯄ ꯄꯨꯟꯅ ꯃꯔꯤ ꯂꯧꯔꯛꯑꯦꯕꯀꯣ ꯂꯥꯕ ꯑꯃꯒ ꯑꯃꯣꯟ ꯑꯗꯨꯃꯥꯏ ꯇꯧꯔꯒ ꯑꯗꯨꯃꯥꯏ ꯇꯧꯔꯒ ꯃꯣꯏꯁꯦ ꯃꯆꯥ ꯄꯣꯛꯑꯒ ꯀꯩꯅꯣ ꯇꯧꯔꯝꯃꯦ ꯍꯥꯏꯕꯗꯤ ꯆꯥꯔꯣꯟ ꯑꯃꯕꯣꯛꯇꯤ ꯊꯝꯃꯝꯃꯦꯕꯀꯣ ꯑꯗꯥꯒꯤ ꯑꯩꯈꯣꯏꯁꯨ ꯑꯗꯨꯝ ꯍꯥꯏꯕꯗꯤ ꯁꯨꯝ ꯑꯥ ꯃꯣꯏꯒꯤ ꯃꯍꯤꯒꯨꯝꯕꯗꯣ ꯐꯕꯅꯤ ꯍꯛꯆꯥꯡꯗ ꯑꯗꯨꯗ ꯍꯥꯏꯕꯗꯒꯤ ꯑꯗꯨꯃꯥꯏ ꯇꯧꯔꯒ ꯆꯥꯕ ꯈꯔ ꯌꯥꯎꯒꯤ ꯑꯗꯥꯒꯤ ꯃꯤꯅ ꯑꯗꯨꯝ ꯂꯧꯒꯤꯕꯁꯨ ꯍꯥꯏ ꯃꯤꯉꯣꯟꯗ ꯑꯃꯨꯛ ꯃꯣꯏ ꯄꯥꯝꯃꯦ ꯈꯣꯠꯂꯦ ꯍꯥꯏꯅꯕꯗꯒꯤ ꯑꯗꯨꯃꯥꯏ ꯄꯤꯒꯤꯕꯁꯨ ꯈꯔ ꯌꯥꯎꯒꯤꯕꯀꯣ ꯑꯗꯨꯃꯥꯏ ꯇꯧꯔꯒ ꯂꯣꯏꯔꯝꯃꯦ ꯌꯦꯟ ꯑꯃꯨꯕ ꯑꯃ ꯃꯨꯁꯟꯃꯨꯕ ꯍꯥꯏ ꯇꯥꯔꯦ ꯑꯗꯨ ꯅꫭꯏꯗꯤ ꯅꯣꯏꯔꯝꯕ꯭ꯔꫭ ꯑꯩꯅ ꯍꯥꯏꯁꯤꯕꯨ ꯈꯪꯕ꯭ꯔꯣ ꯌꯦꯟ ꯑꯃꯨꯕ ꯍꯥꯏꯁꯦ
ꯈꯪꯉꯦ ꯈꯪꯉꯦ ꯀꯦꯗ꯭ꯔꯅꯥꯔꯠ ꯀꯧꯕꯅꯦꯕꯀꯣ ꯑꯩꯁꯦ ꯂꯣꯏꯔꯝꯃꯦ ꯑꯩ ꯂꯣꯏꯕ ꯍꯥꯏꯕꯗꯤ ꯑꯥ ꯑꯈꯣꯏꯒꯤ ꯌꯦꯟ ꯈꯣꯡ ꯀꯥꯎꯅ ꯌꯦꯟ ꯑꯃ ꯂꯩꯔꯝꯃꯦꯕꯀꯣ ꯃꯥꯗꯣ ꯑꯩꯈꯣꯏꯅ ꯑꯩꯈꯣꯏꯅ ꯑꯃꯨꯛ ꯇꯧꯔꯤꯁꯤꯅ ꯃꯔꯨꯝ ꯂꯧꯕ ꯃꯔꯨꯝꯁꯦ ꯀꯥꯏ ꯂꯧꯒꯦ ꯍꯥꯏꯀꯥꯟꯗ ꯑꯩꯈꯣꯏꯒꯤ ꯊꯣꯡ ꯑꯔꯤꯕ ꯂꯩꯗꯅ ꯑꯗꯨꯒꯤ ꯍꯦꯛ ꯂꯥꯟꯗꯕꯒꯤꯁꯤꯗ ꯊꯣꯡꯒꯥꯟ ꯑꯍꯥꯥꯟꯕ ꯆꯪꯕꯗꯣ ꯑꯗꯥ ꯃꯣꯏ ꯃꯣꯏꯗꯤ ꯌꯦꯟꯁꯦ ꯇꯔꯥ ꯀꯨꯟ ꯂꯣꯏꯕꯅꯦꯕ ꯑꯗꯨꯅ ꯃꯔꯨꯝꯁꯦ ꯐꯖꯅꯥ ꯀꯣꯛꯄ ꯍꯥꯏꯇꯥꯔꯦ ꯃꯔꯨꯝꯁꯤ ꯀꯣꯛꯄꯩ ꯃꯔꯨꯝꯁꯤ ꯂꯧꯔꯒ ꯀꯣꯜꯍꯟꯕꯅꯦꯕ ꯃꯆꯥ ꯃꯉꯥ ꯇꯔꯨꯛꯂ ꯑꫭꯟꯕꯅꯦ ꯑꯗꯨꯗꯨꯒ ꯑꯃꯨꯛ ꯌꯦꯟꯕꯤꯁꯤꯅ ꯑꯩꯈꯣꯏꯒꯤ ꯊꯪꯅꯕꯒꯤ ꯑꯉꯥꯡꯒꯤ ꯑꯣꯏꯕ ꯑꯗꯨꯅ ꯇꯪꯈꯥꯏ ꯇꯪꯈꯥꯏ ꯑꯗꯨꯃꯥꯏ ꯌꯦꯟꯅꯒꯤꯕꯅꯦꯕ ꯑꯗꯣ ꯑꯩꯈꯣꯏꯗ ꯑꯅꯤꯔꯛ ꯑꯍꯨꯝꯔꯛ ꯑꯗꯨꯃꯥꯏ ꯂꯩꯔꯝꯕꯅꯤ ꯑꯗꯣ ꯑꯃꯇꯪ ꯍꯤꯡꯍꯧꯕ ꯍꯥꯏꯇꯥꯔꯦ ꯐꯖꯅꯥ ꯆꯥꯎꯔꯦ ꯑꯗꯩ ꯑꯩꯅꯃꯨꯛ ꯑ ꯑꯃꯨꯛ ꯀꯩꯅꯣꯗ ꯂꯩꯕꯒꯤ ꯀꯣꯂꯦꯖꯇ ꯂꯩꯕ ꯃꯇꯝ ꯑꯣꯏꯕꯒꯤꯀꯣ ꯂꯥꯕꯅꯦ ꯍꯥꯏ ꯐꯖꯅꯥ ꯆꯥꯎꯋꯦ ꯃꯨꯁꯤꯛꯀ ꯃꯨꯔꯒꯀꯣ ꯌꯥꯝꯗꯤ ꯆꯥꯎꯕꯗꯤ ꯑꯣꯏꯗꯕꯗꯣ ꯑꯗꯨꯃꯥꯏ ꯇꯧꯔꯒ ꯌꯥꯝ ꯐꯖꯔꯒ ꯂꯩꯔꯝꯕꯅꯦ ꯑꯗꯣ ꯑꯩꯈꯣꯏ ꯃꯥ ꯍꯣꯏꯅ ꯑꯗꯨꯝ ꯍꯥꯏꯗꯤ ꯃꯥꯒꯤ ꯊꯛ ꯐꯩꯌꯦꯅ ꯇꯧꯔꯒ ꯑꯃꯥꯏ ꯊꯛꯈꯤꯕ ꯃꯥꯜꯂꯦ ꯑꯩꯗꯤ ꯆꯥꯕꯗꯤ ꯍꯧꯗ꯭ꯔꯦꯕꯀꯣ ꯍꯥꯏꯗꯤ ꯃꯁꯥ ꯐꯥꯎꯌꯥꯎ ꯃꯨꯅꯦꯕ ꯃꯥꯗꯣ ꯍꯥꯏꯗꯤ ꯃꯥꯒꯤ ꯃꯁꯜꯗꯣ ꯌꯦꯟꯒꯨꯝꯕꯁꯦ ꯉꯥꯡꯉꯤꯗꯅꯀꯣ ꯑꯗꯣ ꯃꯥꯏꯗꯤ ꯃꯨꯇꯛꯀ ꯇꯧꯔꯒ ꯆꯠꯄꯅꯦꯕ ꯃꯥꯏ ꯇꯧꯔꯒ ꯂꯣꯏꯔꯝꯃꯦ ꯑꯩꯈꯣꯏꯁꯨ
ꯑꯣ ꯍꯣ ꯍꯣ ꯐꯔꯦ ꯐꯔꯦ ꯑꯗꯨꯗꯤ ꯑꯩ ꯏꯁꯤꯡ ꯆꯤꯡꯅꯕ ꯑꯝꯇ ꯇꯧꯔꯨꯒꯤꯒꯦꯀꯣ ꯍꯥꯏꯕꯗꯤ ꯑꯩ ꯑꯃꯨꯛ ꯊꯕꯛ ꯆꯠꯀꯗꯕꯅꯤꯅ ꯄꯥꯏꯞꯇꯣ ꯑꯩꯅ ꯄꯥꯟꯕꯤꯔꯝꯗ꯭ꯔꯥꯒꯗꯤ ꯐꯔꯛ ꯇꯥꯗꯣꯔꯦꯕꯀꯣ
ꯎꯝ ꯐꯔꯦ ꯐꯔꯦ ꯊꯝꯃꯣ ꯊꯝꯃꯣ